ꯆꯥꯛꯁꯤꯡ ꯆꯥꯔꯕꯣ ꯀꯃꯥꯏꯅ ꯇꯧꯔꯒꯦ
ꯆꯥꯛ ꯆꯥꯗ꯭ꯔꯤ ꯆꯥꯛ ꯂꯣꯏꯕ ꯉꯥꯢꯔꯤꯅꯦ ꯑꯩꯁꯦ ꯆꯥꯛꯇꯗꯤ ꯆꯥꯛꯁꯦ ꯎꯪ ꯀꯩꯅꯣ ꯊꯣꯡꯅꯤꯅ ꯍꯥꯏꯈꯤꯕꯅꯤ ꯉꯁꯥꯏ ꯎꯝ ꯀꯩꯅꯣ ꯊꯣꯡꯅꯤ ꯍꯥꯏꯈꯤꯕꯗꯣ ꯑꯩꯕꯨ ꯀꯥꯎꯊꯣꯛꯈ꯭꯭ꯔꯦ
ꯍꯧꯖꯤꯛꯀꯥꯟꯁꯦ ꯑꯩ ꯎꯇꯤ ꯑꯁꯪꯕꯕꯨꯗꯤ ꯀꯩ ꯍꯥꯏꯈ꯭ꯔꯦ ꯃꯪꯒꯟ ꯎꯇꯤꯒꯨꯝꯕ ꯑꯗꯨꯒꯨꯝꯕ ꯁꯨ ꯇꯤꯡꯕ ꯌꯥꯝ ꯆꯥꯅꯤꯡꯉꯤ
ꯑꯩꯗꯤ ꯃꯪꯒꯟ ꯎꯇꯤꯗꯤ ꯀꯥ ꯍꯦꯟꯅ ꯄꯥꯝꯕꯗꯤ ꯑꯣꯏꯗꯦ ꯒ꯭ꯔꯤꯟꯁꯤ ꯑꯁꯪꯕꯁꯤꯅ ꯑꯩꯅ ꯍꯦ ꯄꯥꯝꯖꯩꯌꯦꯕꯀꯣ ꯑꯗꯨ ꯎꯇꯤꯁꯤꯅ ꯄꯥꯝꯃꯒꯁꯨ ꯌꯥꯝ ꯀꯟꯅ ꯆꯥꯕ ꯉꯝꯗꯦꯗ ꯑꯩꯗꯤ ꯃꯤ ꯈ꯭ꯋꯥꯏ ꯆꯥꯗꯅꯤ ꯁꯨꯃꯥꯏꯅ ꯆꯥꯗꯦꯕ ꯑꯩ ꯆꯥꯕ ꯉꯝꯗꯦꯕ ꯑꯩꯗꯤ ꯑꯩꯅ ꯑꯩꯗꯤ ꯑꯗꯨ ꯃꯇꯝ ꯄꯨꯝꯅꯃꯛꯇ ꯍꯥꯏꯗ ꯑꯩ ꯊꯔꯣꯏ ꯑꯗꯨꯝ ꯆꯥꯅꯤꯡꯕꯗꯣ ꯀꯣꯡꯒ꯭ꯔꯦꯟꯒꯨꯝꯕ ꯊꯔꯣꯏꯒꯨꯝꯕꯁꯦ ꯌꯥꯝ ꯄꯥꯝꯃꯦꯕ ꯑꯩ
ꯑꯇꯥꯡꯕ ꯉꯥꯛꯇꯅꯤ ꯅꯪ ꯆꯥꯅꯤꯡꯉꯤꯁꯤꯗꯤ
ꯑꯗꯨꯅꯤ ꯑꯩ ꯆꯥꯅꯤꯡꯉꯤ ꯌꯥꯝꯅ
ꯎꯝ ꯊꯔꯣꯏ ꯊꯣꯡꯕ ꯆꯥꯗꯕ ꯀꯨꯏꯔꯦꯗ ꯆꯥꯗꯤ ꯆꯥꯅꯤꯡꯕꯅꯦ ꯑꯗꯣ ꯍꯧꯖꯤꯛ ꯀꯌꯥꯝ ꯆꯥꯅꯤꯡꯕ ꯈꯣꯠꯄ ꯑꯗꯨꯒꯨꯝꯕꯗꯤ ꯀꯦꯝ ꯂꯩꯇꯦꯗ ꯃꯇꯝ ꯃꯇꯝꯒꯤ ꯐꯪꯉꯤꯕ ꯏꯟꯁꯥꯡꯁꯦ ꯑꯁꯤꯅꯕꯨ ꯍꯦꯟꯅ ꯄꯥꯝꯖꯩꯗ
ꯍꯣꯏ ꯑꯗꯨꯕꯨꯗꯤ ꯃꯇꯝ ꯃꯇꯝꯒꯤ ꯂꯣꯢ ꯆꯥꯒꯗꯧꯕꯅꯦ ꯆꯥꯕꯕꯨꯗꯤ ꯑꯗꯨ ꯁꯨꯝ ꯄꯥꯝ ꯑꯩ ꯑꯄꯥꯝꯕꯗꯣ ꯍꯥꯏꯕꯅꯤꯗ ꯑꯩꯁꯨ
ꯑꯩꯅ ꯌꯥꯝ ꯆꯥꯅꯤꯡꯕ ꯑꯃ ꯂꯩ ꯍꯧꯖꯤꯛꯀꯥꯟ ꯉꯁꯥꯏ ꯀꯩꯅꯣ ꯇꯧꯕ ꯍꯧꯀꯥꯟꯗ ꯍꯧꯖꯤꯛꯀꯥꯟ ꯏꯪ ꯑꯥ ꯏꯁꯤꯡ ꯏꯅꯧ ꯇꯥꯔꯛꯄꯒꯤ ꯂꯩꯉꯥꯡ ꯆꯦꯟꯕ ꯍꯧꯔꯦꯕ ꯃꯔꯨꯔꯣꯝꯗ ꯅꯣꯡ ꯇꯥꯕꯒꯤ ꯑꯍꯥꯟꯕꯒꯤ ꯏꯁꯤꯡ ꯏꯅꯧ ꯇꯥꯔꯛꯄꯁꯦ ꯉꯥ ꯃꯈꯩꯁꯦ ꯃꯀꯣꯛ ꯉꯥꯎꯗꯣꯏꯅꯦꯕ ꯍꯥꯏꯕꯗꯤ ꯂꯩꯥꯅꯥꯡꯗꯨ ꯑꯣꯏꯔꯕꯅꯤꯅ ꯑꯗꯒꯤ ꯃꯌꯥꯏꯗꯗꯤ ꯏꯔꯩ ꯀꯟꯕꯅꯤꯅ ꯃꯇꯥꯏ ꯃꯇꯥꯏꯗ ꯂꯣꯏꯅ ꯆꯪꯖꯜꯂꯛꯇꯣꯏꯅꯦꯕ ꯉꯁꯥꯏ ꯑꯩꯅ ꯊꯣꯡꯒꯥꯟ ꯊꯣꯛꯄ ꯀꯥꯟꯗ ꯃꯣꯏꯒꯤ ꯀꯩꯅꯣ ꯇꯧꯋꯦ ꯉꯥ ꯏꯟ ꯃꯌꯥꯝ ꯃꯌꯥꯝ ꯊꯥꯔꯒ ꯐꯥꯎꯋꯦꯕꯀꯣ ꯉꯥ ꯐꯥꯔꯤꯁꯤꯅꯅꯦ ꯀꯩ ꯀꯩ ꯉꯥꯅ ꯀꯥꯟꯗ ꯑꯩꯈꯣꯏꯒꯤ ꯀꯩ ꯀꯩ ꯍꯥꯏꯒ꯭ꯔꯦ ꯉꯈꯥ ꯃꯆꯥ ꯐꯕꯧ ꯉꯥ ꯑꯗꯒꯤ ꯑꯩꯈꯣꯏꯒꯤ ꯅꯥꯏꯔꯣꯟ ꯉꯥꯃꯨ ꯑꯗꯩ ꯉꯥꯆꯤꯛ ꯃꯆꯥ ꯑꯗꯒꯤ ꯀꯩ ꯍꯥꯏꯒ꯭ꯔꯦ ꯑꯥ ꯍꯣꯏ ꯑꯗꯨꯒꯨꯝꯕ ꯅꯩꯅꯣꯟ ꯉꯥꯃꯨ, ꯉꯥꯁꯦꯞ ꯃꯆꯥ, ꯉꯥ ꯃꯌꯥꯝ ꯐꯥꯎꯋꯦꯕ ꯑꯗꯨꯒ ꯃꯣꯏꯒꯤ ꯌꯣꯜꯍꯧꯋꯦꯕ ꯀꯧꯇꯥꯗ ꯑꯩꯗꯣ ꯄꯩꯁꯥꯁꯨ ꯌꯥꯎꯗ꯭ꯔꯕꯀꯣ ꯑꯗꯒꯤ ꯃꯣꯏꯗꯤ ꯑꯍꯟꯅꯤꯅ ꯄꯩꯁꯥꯗꯨ ꯐꯣꯟꯗ ꯀꯩꯗ ꯀꯥꯞꯀꯦ ꯈꯣꯠꯀꯦ ꯍꯥꯏꯕꯁꯨ ꯑꯃꯨꯛ ꯌꯥꯗꯦꯅ ꯑꯗꯨꯗꯨꯅ ꯌꯥꯝ ꯆꯥꯅꯤꯡꯕ ꯍꯥꯏ ꯇꯥꯏ ꯇꯨꯔꯦꯟꯒꯤ ꯉꯥꯥꯁꯤ ꯆꯥꯕ ꯀꯥꯟꯗ ꯑꯩꯈꯣꯏꯒꯤ ꯀꯩ ꯍꯥꯏꯅꯤ ꯁꯨꯝ ꯆꯨꯝꯅꯒꯤ ꯐꯥꯕ ꯉꯥꯁꯤꯒ ꯃꯍꯥꯎ ꯌꯥꯝ ꯊꯤꯅ ꯈꯦꯠꯅꯩꯑꯕ ꯊꯨꯝꯄꯦꯠ ꯂꯥꯄꯦꯠꯀ ꯇꯧꯔꯒꯀꯣ ꯃꯍꯤ ꯈꯤꯇꯪ ꯌꯥꯝꯗꯕꯤꯗ ꯑꯦ ꯉꯥꯗꯣ ꯅꯥꯀꯨꯞꯄꯤ ꯀꯩꯀꯩ ꯅꯄꯥꯛꯄꯤ ꯇꯧꯔꯒ ꯑꯗꯒꯤ ꯃꯣꯔꯣꯛ ꯑꯇꯦꯛꯄ ꯑꯃ ꯁꯣꯏꯖꯤꯜꯂꯒ ꯇꯧꯔꯒ ꯇꯣꯞꯄ ꯑꯩꯈꯣꯏ ꯇꯣꯞꯄ ꯍꯥꯏꯌꯦꯕ ꯉꯥꯈ ꯉꯥꯀꯨꯞ ꯉꯥꯀꯨꯞ ꯊꯣꯡꯕꯁꯦ ꯑꯗꯨꯃꯥꯏꯅ ꯃꯍꯤꯒ ꯍꯥꯏꯗꯤ ꯃꯍꯤꯗꯤ ꯌꯥꯎꯗꯤ ꯌꯥꯎꯗꯕꯤꯗ ꯑꯗꯨꯝ ꯇꯣꯠꯄꯗꯤ ꯌꯥꯕꯩ ꯃꯑꯣꯡꯗ ꯀꯪꯅ ꯇꯧꯕꯤꯗꯣ ꯀꯪꯕ ꯍꯥꯏꯅ ꯖ꯭ꯋꯥꯏ ꯖ꯭ꯋꯥꯏ ꯇꯥꯕ ꯅꯠꯇꯕ ꯆꯣꯠꯂꯤ ꯆꯣꯠꯂꯤ ꯇꯧꯔꯒ ꯇꯣꯠ ꯗꯣ ꯑꯗꯨꯃꯥꯏꯅ ꯇꯧꯔꯒ ꯌꯥꯝꯝ ꯆꯥꯅꯤꯡꯕ ꯍꯥꯏꯇꯥꯔꯦ ꯍꯥꯏꯗꯤ ꯇꯨꯔꯦꯟꯒꯤ ꯉꯥꯒ ꯑꯣꯏꯕꯗꯨꯗ ꯑꯗꯒꯤ ꯉꯥꯁꯨ ꯌꯥꯝ ꯐꯥꯅꯤꯡꯕ ꯀꯥꯟꯁꯦ ꯏꯟꯒꯨꯝꯕ ꯂꯩ ꯑꯗꯨꯝ ꯏꯟꯐꯝ ꯑꯃ ꯁ ꯁꯦꯝꯃꯒ ꯑꯗꯨꯝ ꯆꯤꯡꯉꯒ ꯐꯥꯕ ꯌꯥꯏꯌꯦꯕ ꯍꯧꯖꯤꯛ ꯃꯇꯝꯁꯦ ꯍꯥꯏꯗꯤ ꯑꯍꯥꯟꯕ ꯅꯣꯡ ꯍꯥꯏꯗꯤ ꯅꯣꯡ ꯀꯟꯅ ꯇꯥꯈꯤꯕꯒꯤ ꯑꯩꯈꯣꯏꯒꯤ ꯑꯩꯆ ꯁꯦꯝꯕꯁꯤꯅ ꯌꯥꯝ ꯐꯥꯅꯩꯌꯦꯕ ꯑꯗꯨ ꯌꯥꯝ ꯆꯥꯅꯤꯡꯉꯤ
ꯑꯗꯨ ꯏꯟꯗꯣ ꯁꯣꯟꯕ ꯀꯩꯗꯧꯒꯦ ꯏꯟ ꯂꯩꯇꯦ ꯍꯥꯏꯔ ꯀꯩꯅꯣ
ꯍꯣꯏꯗ ꯑꯗꯨ ꯃꯄꯣꯠ ꯃꯆꯩꯁꯨ ꯂꯩꯇꯦꯅ ꯍꯪꯒꯦ ꯂꯩꯇꯦ ꯏꯜ ꯂꯩꯇꯦ
ꯃꯣꯏꯁꯨ ꯏꯟ ꯑꯃ ꯊꯝꯖꯟꯒꯦ ꯍꯥꯏꯗ ꯗꯤ ꯌꯝ ꯄꯪꯆꯥꯎ ꯆꯥꯎꯗ꯭ꯔꯁꯨꯀꯣ ꯁꯨꯝ ꯏꯁꯤꯡ ꯆꯥꯎꯔ ꯀꯥꯟꯗꯗꯤ ꯑꯗꯨꯝ ꯉꯥ ꯐꯥꯅꯤꯡꯕꯒꯤ ꯀꯩꯅꯣ ꯑꯗꯨꯝ ꯂꯩ ꯑꯩꯈꯣꯏꯗꯤ ꯑꯩꯈꯣꯏ ꯁꯤꯗꯐꯥꯎ ꯑꯗꯨꯝ ꯊꯝꯃꯤꯗꯨꯅꯤ ꯢꯟ ꯎꯝ ꯑꯩꯁꯨ ꯍꯟꯗꯛ ꯍꯥꯡꯒꯦꯟ ꯑꯅꯤ ꯁꯦꯝꯃꯤꯅꯦ ꯍꯪꯒꯦꯟ ꯑꯃꯃꯝꯗ ꯂꯨꯄꯥ ꯆꯥꯇ꯭ꯔꯨꯛ ꯆꯥꯇ꯭ꯔꯨꯛ ꯂ ꯆꯥꯇ꯭ꯔꯦꯠ ꯆꯠ ꯇ꯭ꯔꯦꯠꯂ ꯂꯧꯒꯤꯝꯅꯤ ꯀꯥꯎꯒ꯭ꯔꯦꯗ ꯑꯗꯨꯅꯤ ꯑꯗꯨꯃꯥꯏꯅ ꯍꯪꯒꯦꯟ ꯑꯃ ꯆ ꯊꯝ ꯇꯥꯗꯤ ꯏꯁꯤꯡ ꯆꯥꯎꯔꯛꯑꯒꯁꯨ ꯑꯗꯨꯝ ꯉꯥ ꯐꯥꯕ ꯌꯥꯏꯗꯅ ꯑꯗꯣ ꯑꯩ ꯀꯩꯅꯣꯝꯃ ꯍꯪꯒꯦꯅꯦ ꯅꯣꯏꯒꯤ ꯍꯧꯖꯤꯛꯀꯤ ꯇꯨꯞ ꯄꯥꯢꯕꯗꯣ ꯀꯩꯅꯣꯗꯁꯨꯅꯦ ꯑꯥꯝ ꯑꯩꯈꯣꯏꯒꯤ ꯌꯨꯇ꯭ꯌꯨꯨꯞ ꯇꯥ ꯑꯅꯤꯇꯥꯅ ꯅꯨ ꯄꯤ ꯑꯃ ꯊꯣꯛꯄꯗꯣ ꯃꯥꯅꯅ ꯃꯥꯅ ꯍꯤꯟꯖꯥꯡ ꯆꯥꯛ ꯌꯦꯟꯁꯥꯡ ꯀꯩꯅꯣ ꯇꯧꯕꯒꯤꯗ ꯊꯥꯒꯠꯂꯛꯄꯗꯣ ꯃꯥꯅ ꯉꯥ ꯑꯃ ꯇꯣꯛꯄ ꯇꯣꯛꯑꯦ ꯍꯥꯏꯕ ꯀꯩꯅꯣꯝ ꯍꯥꯏꯈꯤꯕ ꯑꯩꯅ ꯃꯁꯤ ꯑꯅꯤꯒ ꯅ ꯅ ꯅꯉꯣꯟꯗ ꯑꯝꯇ ꯍꯪꯒꯦꯅ ꯈꯜꯂ ꯂꯩ ꯅꯦꯕ ꯑꯩꯅ ꯃꯣꯏꯁꯦ ꯊꯣꯡꯕ ꯍꯥꯏꯕꯁꯨ ꯑꯣꯏꯔꯝꯒꯅꯤꯀꯣ ꯀꯣ ꯃꯣꯏꯁꯦ ꯃꯣꯏ ꯂꯣꯟꯊ꯭ꯔꯩꯁꯦ ꯀꯩꯅꯣꯗ ꯅꯣꯗꯤꯍꯣꯏꯅ ꯉꯥꯡꯕꯗꯨꯒ ꯃꯥꯥꯟꯅ ꯑꯗꯨꯝ ꯇꯧꯋꯦꯅ ꯑꯩꯅ ꯈꯜꯂꯤꯅꯦꯕ ꯃꯣꯏꯁꯨ ꯑꯔꯤꯕꯒꯤ ꯂꯣꯟ ꯅꯨꯡ ꯀꯩꯀꯥꯁꯦ ꯌꯥꯝ ꯂꯣꯜꯂꯦꯕ ꯃꯣꯏꯅ ꯉꯥꯡꯕ ꯃꯇꯝꯗ ꯑꯩꯈꯣꯏꯅ ꯈꯪꯗꯕ ꯌꯥꯎꯋꯦꯕ
ꯑꯩꯈꯣꯏꯅ ꯈꯥ ꯇꯣ ꯇꯣꯞꯄ ꯍꯥꯏꯌꯦ ꯊꯣꯡꯕ ꯍꯥꯏꯗꯤ ꯑꯗꯨꯗꯨꯏ
ꯎꯝ ꯑꯗꯒꯤ ꯃꯥꯅ ꯅꯍꯥꯟ ꯀꯩꯅꯣꯅꯦ ꯉꯥ ꯉꯥꯃꯨꯒꯗꯨꯕꯨ ꯃꯃꯤꯡ ꯑꯃ ꯍꯥꯏꯌꯦꯃꯤ ꯉꯥꯃꯨ ꯅꯠꯇꯕ ꯀꯩꯅꯣ ꯀꯩꯉꯥꯗꯅꯣ ꯈꯪꯗꯦ ꯉꯥꯒꯗꯣ ꯃꯃꯤꯡꯒꯗꯣ ꯖꯥꯠ ꯖꯥꯠ ꯌꯥꯝ ꯄꯥ ꯍꯥꯏꯌꯦꯕ ꯑꯩꯈꯣꯏꯅꯣꯝꯇ ꯇꯥꯗꯤ ꯇꯥꯗ꯭ꯔꯤꯕꯅꯦꯕ ꯍꯥꯏꯗꯣ ꯑꯩ ꯃꯣꯏ ꯑꯣꯛ ꯀꯁꯥꯔꯔꯣꯝꯗꯁꯨ ꯁꯨꯃꯥꯏꯅ ꯖꯤꯔꯤꯔ ꯀꯁꯥꯔꯔ ꯈꯪꯗꯦ ꯃꯥꯒꯤꯗꯣ ꯑꯩꯗ ꯃꯥꯅ ꯉꯥꯡꯕꯗꯨꯗ ꯉꯥꯃ ꯉꯥꯒꯤ ꯃꯃꯤꯡꯁꯤꯕꯨ ꯀꯩꯅꯣ ꯑꯩꯈꯣꯏ ꯑꯝꯇ ꯇꯥꯗ꯭ꯔꯤꯌꯦ ꯁꯤꯗꯤꯅ ꯑꯩꯅ ꯈꯟꯈꯤꯕ ꯉꯥ ꯃꯃꯤꯡ ꯉꯥ ꯃꯁꯛꯇꯨꯗꯤ ꯀꯥꯎꯊꯣꯛꯈ꯭ꯔꯦ ꯑꯩꯁꯨ ꯍꯖꯤꯛ ꯀꯔꯤ ꯉꯥꯅꯣ ꯅꯤꯡꯁꯪ ꯉꯝꯗ꯭ꯔꯦ ꯍꯟꯗꯛꯃꯨꯛ ꯍꯟꯗꯛ ꯑꯃꯨꯛ ꯌꯨꯇ꯭ꯌꯨꯕ ꯌꯦꯡꯕꯗ ꯊꯦꯡꯅꯔꯗꯤ ꯁꯀ꯭ꯔꯤꯟ ꯁꯣꯠ ꯂꯧꯍꯧꯔ ꯊꯝꯒꯦ ꯀꯥꯎꯔꯦꯅꯦ ꯉꯥ ꯃꯃꯤꯡꯗꯣ ꯑꯩ ꯅꯣꯏꯗꯤ ꯉꯥ ꯄꯦꯝꯃꯥꯖꯨ ꯉꯥꯕꯦꯝꯃ ꯑꯗꯨꯝ ꯍꯥꯏꯕ꯭ꯔ
ꯂꯩ ꯚꯥꯢ ꯎꯝ ꯀꯣ ꯃꯣꯏꯗꯤ ꯏꯔꯥꯡ ꯉꯥꯒ ꯀꯧꯕꯅꯦ ꯀꯩꯅꯣꯒꯨꯝꯕꯁꯦ ꯉ ꯇꯥꯏꯌꯦ ꯇꯥꯏꯌꯦ
ꯉꯁꯥꯡꯗꯨꯕꯨꯗꯤ ꯉꯁꯥꯡꯗꯨꯕꯨꯗꯤ ꯅꯣꯏ ꯈꯪꯉꯤꯅꯦ ꯅꯣꯏꯅ ꯏꯔꯥꯡ ꯉꯥ ꯍꯥꯏꯕꯗꯣ ꯉꯁꯥꯡꯖꯤꯗꯤ ꯈꯔ ꯈꯠꯂꯦꯅ ꯏꯔꯥꯡ ꯉꯥ ꯍꯥꯏꯅꯦꯕ ꯑꯗ ꯑꯈꯣꯏꯒꯤꯗꯤꯅꯦ ꯉꯥ ꯈꯥ ꯍꯥꯏꯔꯒꯗꯤꯅꯦ ꯑꯈꯣꯏꯒꯤ ꯀꯩꯅꯣ ꯑꯣꯏꯅ ꯈꯪꯅꯩꯕ ꯎꯝ ꯐꯥꯕꯣꯡꯉꯥ ꯃꯥꯟꯕ ꯄꯤꯛꯇ꯭ꯔꯨ ꯄꯤꯛꯄ ꯑꯃ ꯂꯩꯕ ꯑꯗꯨꯅ ꯉꯥꯈꯥ ꯀꯧꯌꯦꯕ ꯑꯗꯩ ꯐꯥꯕꯣꯡꯉꯥ ꯂꯩꯔꯦ ꯑꯗꯒꯤ ꯈꯣꯏꯗꯤ ꯀꯩꯔꯕ ꯉꯥꯕꯦꯝꯃ ꯂꯩꯔꯦ ꯑꯗꯩ ꯉꯥꯕꯦꯝꯃ ꯗꯣ ꯃꯣꯏꯅ ꯇꯤꯟꯒ ꯌꯥꯝ ꯍꯥꯏ ꯈꯪꯗꯦ ꯑꯗꯨꯒꯨꯝꯕꯗꯤ ꯈꯨꯗꯤ ꯉꯥꯕꯦꯝꯃ ꯑꯗꯨꯝ ꯍꯥꯏ ꯑꯗꯒꯤ ꯐꯥꯕꯣꯡꯉꯥ ꯉꯥꯕꯦꯝꯃꯥ ꯉꯁꯥꯡ ꯉꯥꯃꯨ ꯉꯥꯀꯨꯞ ꯇꯗꯤ ꯃꯃꯤꯡ ꯑꯇꯩ ꯂꯩ ꯇ꯭ꯔ ꯃꯥꯜꯂꯦ ꯉꯥꯥ ꯀꯩꯅꯣ ꯂꯩꯀꯣ ꯀꯩꯕ ꯉꯝꯍꯥꯏ ꯉꯝꯍꯥꯏꯕꯨꯗꯤ ꯈꯪꯉꯤ ꯃꯁꯛ ꯉꯝꯍꯥꯏ ꯉꯝꯍꯥꯏꯗꯣ ꯀꯩꯅꯣꯗꯅꯦ ꯑꯍꯤꯡꯕ ꯑꯃ ꯊꯦꯡꯅꯩꯌꯦꯕꯀꯣ ꯅꯣꯡꯃ ꯑꯃ ꯏꯝꯐꯥꯜ ꯇꯨꯔꯦꯟꯗ ꯏꯟ ꯆꯤꯡꯕꯗ ꯃꯁꯛꯇꯣ ꯀꯌꯥꯝ ꯐꯖꯩ ꯈꯪꯕ꯭ꯔ ꯃꯤꯡꯖꯦꯜ ꯃꯥꯜꯂꯗꯅ ꯂꯪꯇ꯭ꯔꯤꯛ ꯂꯪꯉꯗꯅ ꯑꯍꯤꯡꯕꯗ ꯑꯍꯤꯡꯕꯗꯤ ꯁꯨꯛꯊꯦꯡ ꯊꯦꯡꯅꯗ꯭ꯔꯤꯕ ꯉꯝꯍꯥꯏꯖꯦ ꯑꯗꯣ ꯅꯣꯡꯃꯃ ꯀꯅꯣ ꯅꯝꯕꯨꯜ ꯇꯨꯔꯦꯜꯗ ꯅꯝꯕꯨꯜ ꯇꯨꯔꯦꯜ ꯍꯥꯏꯗꯦ ꯏꯝꯐꯥꯜ ꯇꯨꯔꯦꯜꯗ ꯏꯟ ꯆꯤꯡꯉꯝꯕꯗ ꯏꯟ ꯁꯣꯟꯕꯗ ꯃꯣꯏ ꯏꯟ ꯁꯣꯟꯕꯗ ꯌꯥꯎꯔꯛꯄꯗꯨꯗ ꯑꯩꯅ ꯊꯦꯡꯅꯕ ꯄꯨꯟꯁꯤꯒꯤ ꯑꯍꯥꯟꯕꯅꯦ ꯑꯗꯨ ꯉꯝꯍꯥꯏ ꯑ ꯑꯍꯤꯡꯕꯩ ꯊꯦꯡꯅꯔꯤꯖꯦ ꯅꯪꯗꯤ ꯎꯔꯕꯣ
ꯎꯗ꯭ꯔꯤꯗ ꯉꯝꯍꯥꯏꯒꯗꯨꯗꯤ
ꯉꯝꯍꯥꯏꯗꯤ ꯀꯅꯣꯗꯨꯅꯦꯕ ꯈꯣꯏꯒꯤ ꯉꯥ ꯑꯃ ꯃꯌꯥꯡ ꯀꯪ ꯇ꯭ꯔꯤꯛ ꯀꯪꯕ ꯄꯥꯇ꯭ꯔꯤꯛ ꯄꯥꯕ ꯈꯣꯏꯒꯤ ꯃꯆꯤ ꯌꯥꯝ ꯄꯥꯟꯕꯗꯣ
ꯈꯪ
ꯑꯁ ꯉꯝꯍꯥꯏ ꯈꯪꯗꯦꯌꯦ ꯉꯧꯁꯣꯛ ꯉꯧꯕ ꯉꯥꯗꯣ ꯍꯧꯖꯤꯛ ꯑ ꯀꯩꯅꯣꯗꯒ ꯀ꯭ꯋꯥꯔꯤꯌꯝꯗꯒ ꯃꯌꯥꯝ ꯑꯝ ꯊꯝꯅꯕ ꯉꯥꯗꯨꯅꯦꯕ ꯍꯥꯥ ꯑꯦꯀ꯭ꯋꯥ ꯑꯦꯀ꯭ꯋꯥꯔꯤꯌꯝꯗ ꯊꯝꯕꯅꯦꯕ ꯍꯧꯖꯤꯛ ꯉꯥ ꯗꯣ ꯃꯆꯨ ꯃꯆꯨ ꯃꯆꯨ ꯃꯆꯨ ꯃꯣꯏꯒꯤ ꯍꯧꯖꯤꯛꯀꯥꯟꯗꯤ ꯃꯣꯏ ꯑꯁꯣꯝ ꯅꯥꯀꯟꯗꯒꯤꯗꯤ ꯃꯣꯏ ꯑꯁꯣꯝ ꯂꯝꯗꯒꯤ ꯂꯥꯛꯄ ꯂꯥꯛꯄ ꯉꯝꯍꯥꯏꯒꯗꯤ ꯃꯆꯨ ꯑꯁꯪꯕ ꯑꯗꯒꯤ ꯕ꯭ꯂꯨ ꯃꯆꯨ ꯑꯉꯥꯡꯕ ꯀꯥꯏꯅ ꯂꯥꯛ ꯑꯦꯕ ꯑꯩꯈꯣꯏꯒꯤ ꯃ ꯑꯩꯈꯣꯏ ꯃꯅꯤꯄꯨꯔꯒꯤ ꯑꯩꯈꯣꯏ ꯃꯩꯇꯩꯒꯤꯗꯤ ꯉꯥꯗꯨ ꯒꯤ ꯑ ꯑꯉꯧꯕꯅꯤꯗꯣ ꯍꯧꯖꯤꯛ ꯉꯝꯍꯥꯏꯖꯦ ꯃꯁꯛꯁꯨ ꯐꯖꯕꯅꯦꯕ ꯃꯍꯥꯎꯖꯨ ꯂꯩꯕ ꯑꯗꯨꯒ ꯃꯥꯁꯦ ꯃꯔꯨ ꯃꯔꯥꯡ ꯌꯥꯝ ꯌꯨꯕ ꯍꯥꯏꯇꯥꯔꯦ ꯉꯥꯀꯨꯞꯅꯤꯗ ꯃꯃꯥꯡꯉꯥꯏꯖ
ꯎꯔꯕꯨꯗꯤ ꯈꯪꯅꯤ ꯑꯗꯨꯒ
ꯈꯪꯅꯤꯌꯦ ꯑꯩꯈꯣꯏ ꯉꯥ ꯑꯌꯥꯏꯕ ꯂꯩꯕ ꯈꯨꯗꯤꯡꯒꯤꯅꯦ ꯉꯥꯀꯨꯞ ꯑꯌꯥꯏꯕ ꯂꯩꯕ ꯈꯨꯗꯤꯡ ꯑꯗꯨꯝ ꯌꯥꯎꯕꯅꯦ ꯉꯝꯍꯥꯏꯁꯦ
ꯑꯣ ꯑꯗꯨꯅꯤ ꯎꯔꯗꯤ ꯈꯪꯒꯅꯦꯕ ꯑꯗꯨꯒꯨꯝꯕ ꯄꯣꯠꯇꯨꯗꯤ
ꯃꯃꯥꯒ ꯃꯄꯥꯒꯤ ꯃꯃꯤꯡꯗꯣ ꯍꯥꯞꯀꯗꯕꯅꯦꯕ ꯑꯒꯤꯗꯣ ꯌꯥꯎꯗꯗꯤ
ꯆꯥꯛ ꯂꯣꯏꯗ꯭ꯔꯤꯕꯣ ꯀꯃꯥꯏ ꯇꯧꯔꯒꯦ
ꯆꯥꯛꯁꯦ ꯆꯥꯛꯇꯤ ꯉꯁꯥꯏꯅ ꯂꯣꯏꯔꯕꯅꯦ ꯕꯦꯝꯃꯍꯣꯏ ꯀꯩꯍꯣꯏꯁꯨ ꯃꯣꯏ ꯁꯤꯗ ꯍꯤꯟꯖꯥꯡ ꯀꯩꯀꯥ ꯊꯣꯡꯉꯒ ꯌꯦꯟꯒ ꯊꯣꯡꯉꯗꯅ ꯂꯣꯏ ꯄꯨꯔꯒ ꯆꯠꯈ꯭ꯔꯕꯅꯦ ꯑꯟꯇꯤꯍꯣꯏꯒꯤ ꯐꯥꯝꯗ ꯑꯗꯣ ꯑꯩꯈꯣꯏꯒꯤꯗꯤ ꯑꯩꯈꯣꯏꯗꯤ ꯌꯦꯟ ꯆꯥꯅꯤꯡꯗꯕꯒꯤ ꯇꯣꯉꯥꯟꯅ ꯊꯣꯡꯖꯕꯒꯤ ꯊꯦꯡꯍꯧꯕꯅꯤꯗ ꯑꯩꯈꯣꯏꯗ ꯎꯝ ꯑꯩꯈꯣꯏꯗ ꯅ ꯒꯥꯔꯤ ꯊꯧꯔꯒ ꯆꯠꯈ꯭ꯔꯦꯕ ꯃꯣꯏ ꯃꯌꯥꯝꯗꯣ ꯄꯨꯂꯞ ꯑꯉꯥꯡ ꯃꯌꯥꯝꯗꯣ ꯅꯝꯃꯒ ꯄꯨꯈ꯭ꯔꯕꯅꯦ ꯀꯥꯔꯗꯨꯃꯗ ꯃꯣꯏ ꯃꯌꯥꯝ ꯐꯅꯌꯥꯝ ꯆꯜꯂꯤ ꯃꯅꯤꯡꯗ ꯃꯔꯤ ꯇꯣꯡꯈ꯭ꯔꯕꯅꯦ
ꯅꯣꯏ ꯀꯩꯅꯣ ꯃꯅꯤꯡꯒꯤ ꯀꯥꯗꯨꯔꯣ
ꯑ ꯑꯪꯪ ꯀꯥ ꯁꯨꯁꯤꯟꯅ ꯊꯧꯔꯦ ꯑꯗꯨꯒ ꯑꯟꯇꯤ ꯃꯣꯏꯅꯤ ꯌꯥꯎꯔꯦꯗꯅ ꯑꯗꯩ ꯑꯉꯥꯡ ꯅꯨꯄꯤ ꯃꯆꯥ ꯑꯉꯥꯡ ꯅꯨꯄꯤ ꯃꯆꯥ ꯃꯣꯏ ꯃꯔꯤ ꯑꯃ ꯆꯤꯆꯦꯅꯦ ꯑꯗꯒꯤ ꯁ꯭ꯋꯤꯇꯤꯅꯦ ꯄ꯭ꯔꯤꯇꯤꯅꯦ ꯑꯗꯨꯒ ꯆꯤꯆꯦꯒꯤ ꯃꯃꯥꯟꯅꯕꯤ ꯑꯃꯒ
ꯐꯔꯦ ꯅꯣꯏ ꯅꯍꯥꯟ ꯊꯧꯗꯣꯛꯄ ꯌꯥꯗꯦ ꯈꯣꯠꯇꯦ ꯇꯧꯕꯗꯣ ꯊꯧꯗꯣꯛꯄ ꯌꯥꯔꯕꯣ
ꯅꯠꯇꯦ ꯑꯗꯨꯗ ꯅꯠꯇꯦ ꯀꯩꯅꯣꯒꯤ ꯃꯃꯌꯥꯍꯣꯏꯒꯤ ꯀꯥꯔꯗꯅꯦ ꯑꯩꯈꯣꯏꯒꯤꯗꯤ ꯊꯧꯗꯣꯛ ꯌꯥꯗ꯭ꯔꯦ
ꯃꯣꯏ
ꯑꯥ ꯑꯉꯥꯡꯕꯗꯨꯗ
ꯐꯔꯦ ꯑꯗꯨ ꯅꯣꯏ ꯀꯩꯅꯣꯗꯨꯔꯥ ꯈꯟꯕ ꯃꯅꯤꯡꯒꯤꯗꯨꯔꯥ ꯈꯟꯕ ꯒꯥꯔꯤ ꯃꯆꯥꯗꯤ ꯆꯠꯇ꯭ꯔꯕꯣ
ꯒꯥꯔꯤ ꯃꯆꯥꯗꯤ ꯆꯠꯇꯦ ꯃꯣꯏ ꯑꯗꯨ ꯈꯛꯇ ꯃꯣꯏ ꯃꯣꯏ ꯃꯣꯏ ꯇꯔꯨꯛ ꯈꯛꯇꯅꯦ ꯆꯠꯂꯤꯁꯦ ꯅꯨꯄꯥ ꯃꯆꯥ ꯒꯩ ꯑꯝꯇ ꯆꯠꯂꯔꯣꯏꯌꯦ ꯏꯕꯨꯡꯉꯣꯁꯨ ꯆꯠꯂꯔꯣꯏ ꯍꯥꯏꯔꯗꯤ ꯑꯗꯨ ꯏꯕꯨꯡꯉꯣ ꯆꯠꯂꯔꯣꯏ ꯍꯥꯏꯕꯗꯒꯤꯗꯤ ꯊꯣꯃꯥꯁꯁꯨ ꯆꯠꯂꯔꯣꯏꯅ ꯍꯥꯏꯔꯦ ꯗꯥꯄꯥꯛ ꯆꯠꯇ꯭ꯔꯗꯤ ꯑꯩ ꯇꯜꯂꯦꯅ ꯍꯥꯏꯔꯦ ꯃꯥꯁꯨ ꯉꯔꯥꯟꯗꯤ ꯆꯠꯅꯤ ꯆꯠꯅꯤ ꯇꯧꯈꯤꯕꯅꯦ ꯑꯗꯨꯒ ꯑꯝꯇ ꯆꯠꯂꯔꯣꯏꯌꯦ ꯅꯥꯔꯤꯟ ꯀꯣꯟꯖꯤꯟꯗꯅꯤꯗ ꯏꯅꯛ ꯅꯛꯄ ꯄꯣꯠꯅꯤꯗ
ꯑꯗꯨꯅꯤ ꯑꯍꯝ ꯍꯥꯎꯅ ꯆꯥꯖꯔꯅꯤ ꯌꯨꯝ ꯌꯥꯝ ꯆꯥꯎꯕ꯭ꯔꯣ ꯀꯃꯥꯏꯅ
ꯑꯩꯁꯨ ꯆꯠꯇ꯭ꯔꯤꯌꯦ ꯈꯪꯗꯤꯌꯦ ꯑꯗꯨꯅ ꯑꯩꯁꯨ ꯑꯝꯇ ꯆꯠꯇ꯭ꯔꯤ ꯂꯝꯕꯨꯗꯤ ꯆꯥꯎꯔꯝꯒꯅꯤ ꯃꯣꯏꯗꯤ ꯂꯝ ꯑꯗꯨꯝ ꯂꯩ ꯒꯟꯕꯅꯤ ꯃꯁꯥꯒꯤ ꯑꯣꯏꯅ ꯂꯝꯖꯦ ꯃꯣꯏ ꯈꯔ ꯄꯥꯝꯕ꯭ꯔꯥ ꯈꯪꯗꯦ ꯇꯧꯕꯗꯤ ꯁꯣꯝꯅꯄ ꯗꯁꯨ ꯃꯣꯏ ꯈꯨꯟ ꯄꯤꯕꯥ ꯃꯌꯥꯝ ꯄꯣꯛꯄꯅꯤꯅꯅꯦ ꯍꯌꯦꯡ ꯍꯌꯦꯡ ꯀꯔꯛ ꯀꯨ ꯀꯨꯏꯔꯀꯥꯟꯗꯕꯨꯗꯤ ꯄꯤꯛꯂꯛꯀꯗꯣꯏꯅꯤꯗꯅ ꯌꯨꯝꯗꯣ ꯃꯊꯣꯟ ꯃꯊꯣꯟ ꯁꯥꯖꯔꯒꯁꯨ ꯑꯗꯨꯗꯨꯅ ꯂꯧꯁꯤꯜꯂꯒ ꯃꯣꯏ ꯄꯤꯕ ꯌꯥꯝꯕꯅꯤꯅꯀꯣ ꯑꯗꯨꯒꯤ ꯇꯧꯔꯤꯅꯦ
ꯍꯣꯏ ꯐꯔꯦ ꯑꯗꯨ ꯂꯩꯔꯣ ꯑꯍꯝ ꯊꯝꯃꯒꯦ ꯑꯃꯨꯛ